ꯔꯇꯥꯕꯤꯕꯒꯦ ꯑꯣ ꯅꯤꯋꯥꯁ ꯈꯤꯇꯪ ꯅꯨꯡꯉꯥꯏꯇꯅꯥꯏ ꯀꯩꯁꯤꯜꯂꯛꯏꯒꯦ ꯑꯌꯨꯛ ꯉꯇꯥ ꯐꯣꯟ ꯇꯧꯔꯛꯏꯁꯤ
ꯍꯨꯇꯨꯝ ꯍꯒ ꯂ ꯀꯦ ꯀꯩꯅꯣꯝꯇ ꯍꯪꯒꯦꯅ ꯐꯣꯟ ꯇꯧꯔꯛꯏꯅꯦ ꯌꯥꯝ ꯇꯨꯝ ꯍꯧꯒꯗ꯭ꯔꯤꯕꯣꯅꯍ
ꯑꯩꯗꯤ ꯍꯧꯧꯕꯂꯕ ꯑꯩꯗꯤ ꯋꯥꯋꯥꯛꯀꯤꯡꯒ ꯆꯦꯟꯗꯅ ꯈꯣꯠꯇꯅ ꯍꯜꯂꯛꯑꯕꯅꯦ
ꯎꯝ ꯁꯤ ꯌꯥꯝ ꯉꯜꯂꯤꯅꯦ
ꯑ ꯍꯟꯗꯛꯇꯣ ꯁꯥ ꯀꯩꯀꯩ ꯈꯔ ꯂꯨꯝꯖꯟꯕꯁꯦ ꯑꯩꯁꯨ ꯋꯥꯛꯀꯤꯡ ꯀꯩꯀꯩ ꯈꯔ ꯆꯦꯟꯕꯅꯤꯅꯦꯕ ꯁꯨꯝ ꯀꯩ ꯁꯨꯝ ꯋꯥꯛ ꯑꯥꯎꯠ ꯁꯨꯝ ꯇꯧꯔꯤꯖꯥꯠꯅꯦ
ꯍꯥꯏꯗꯤ ꯍꯣꯏ ꯍꯛꯆꯥꯡ ꯁꯥꯖꯦꯜ ꯇꯧꯕ ꯍꯥꯏꯗꯤ ꯀꯥꯟꯅꯒ ꯐꯅꯤ ꯀꯥꯏꯅꯣ
ꯍꯧ ꯉꯟꯕꯁꯤꯅ ꯈ꯭ꯋꯥꯏ ꯐꯩꯗꯕ ꯍꯛꯆꯥꯡ ꯁꯥꯖꯦꯜꯒꯤ ꯋꯥꯗꯤ ꯅꯠꯇꯅ ꯊꯕꯛ ꯂꯣꯏ ꯅꯪꯉꯦꯕ
ꯑꯩꯁꯨꯕꯨ ꯅꯪ ꯋꯥꯋꯥꯛꯀꯤꯡ ꯈ꯭ꯔꯒꯦ ꯆ ꯑꯗꯨꯗꯣ ꯑꯩꯁꯨ ꯌꯥꯎꯒꯦꯅ ꯐꯣꯟ ꯇꯧꯔꯛꯏꯅꯦ ꯑꯣ ꯉꯁꯤ ꯅꯪꯕ꯭ꯔꯥ ꯄꯨꯡ ꯀꯌꯥꯗ ꯌꯦꯡꯒꯦꯅ
ꯑꯩ ꯚꯥꯏ ꯃꯉꯥ ꯑꯗꯨꯋꯥꯏꯗꯒꯤ ꯑꯗꯨꯝ ꯆꯦꯜꯂꯦ ꯍꯧꯖꯤꯛ ꯍꯧꯖꯤꯛꯇꯤ ꯁꯝꯃꯔꯅꯤꯅ ꯀꯩꯅꯣꯁꯨ ꯅꯨꯡꯁꯥ ꯊꯣꯛꯂꯑꯦꯕ ꯌꯥꯝ ꯀꯟ ꯊꯦꯡꯗꯔꯁꯨ
ꯑꯗꯨꯗꯤ ꯑꯩ ꯉꯁꯤ ꯈꯤꯇꯪ ꯊꯦꯡꯒ꯭ꯔꯦ ꯍꯌꯦꯡꯗꯒꯤ ꯑꯗ ꯌꯥꯎꯒꯦꯅ ꯍꯣꯏ ꯑꯗꯣ ꯍꯣꯔꯦꯟꯗꯤ ꯅꯪ ꯊꯕꯛ ꯂꯩꯕ꯭ꯔꯣ
ꯍꯣꯔꯦꯟ ꯉꯁꯤꯗꯤ ꯊꯕꯛ ꯀꯌꯥ ꯀꯟꯅ ꯂꯩꯇꯦ
ꯍꯣꯔꯦꯟ ꯀꯣꯂꯦꯖꯇꯒꯤ ꯑꯦꯃꯤꯀꯥꯠ ꯂꯧꯕ ꯆꯠꯄ ꯅꯪ ꯆꯠꯇꯣꯏ ꯅꯠꯇ꯭ꯔꯣ
ꯆꯠꯀꯗꯣꯏꯅꯦ ꯆꯠꯀꯗꯣꯏꯅꯦ
ꯎꯝ ꯍꯣꯔꯦꯟ ꯂꯧꯍꯧꯗꯗꯤ ꯃꯇꯝ ꯂꯩꯇ꯭ꯔꯦ
ꯑꯥ
ꯑꯗꯣ ꯑꯗꯨ ꯆꯠꯄꯗꯨꯗꯣ ꯑꯩꯒꯤ ꯈꯣꯡꯎꯞꯇꯣ ꯑꯝꯇ ꯂꯩꯕ ꯆꯪꯃꯤꯟꯅꯔꯛꯁꯤꯔꯣ ꯍꯥꯏꯗꯤ ꯑꯩ ꯈꯣꯡꯎꯞ ꯂꯩꯇꯦꯕ ꯆꯦꯟꯗꯣꯏꯁꯦ
ꯂꯩꯁꯦ ꯂꯩꯁꯦ ꯂꯝꯕꯤ ꯊꯣꯛꯏꯗꯨꯗꯤ ꯀꯩꯁꯨ ꯀꯨꯏꯔꯣꯏꯗ ꯂꯝꯕꯤꯗꯨꯝ
ꯎꯝ ꯍꯥꯏꯐꯦꯠ ꯐꯠ ꯆꯪꯉꯒ ꯍꯜꯂꯛꯄꯗꯕꯨ ꯑꯣꯏꯔꯦ ꯆꯠꯈꯤꯕꯗꯕꯨ ꯆꯠꯈꯤꯕꯗꯕꯨ ꯑꯣꯏꯔꯦ ꯑꯝꯇ ꯂꯩꯅꯤꯡꯕ
ꯑꯦ ꯑꯗꯨ ꯚꯥꯏ ꯑꯩ ꯀꯩꯅꯣꯝꯇ ꯍꯥꯏꯒꯦꯅ
ꯀꯔꯤꯗ ꯀꯩꯅꯣ ꯍꯥꯏꯔꯛꯎ ꯕꯥꯏ
ꯑꯈꯣꯏꯁꯨ ꯍꯥꯏꯗꯤ ꯀꯩꯅꯣ ꯇꯧꯕꯅꯦ ꯍꯥꯏꯗꯤ ꯍꯥꯟꯅꯗꯧꯅ ꯄ ꯄꯥꯛꯇ ꯊꯣꯛꯑꯒ ꯕꯣꯜ ꯅꯨꯡ ꯁꯥꯟꯅꯕꯗꯣ ꯍꯧ ꯖꯤꯔꯥꯅ ꯍꯥꯏꯅꯤꯡꯉꯤꯕ ꯍꯥꯏꯗꯤ ꯏꯁꯥ ꯏꯎꯁꯦ ꯈꯔ ꯆꯦꯟ ꯆꯣꯡꯗ꯭ꯔꯒꯗꯤ
ꯍꯧꯕ ꯌꯥꯏꯅꯦ ꯍꯥꯏꯗꯤ ꯑꯈꯣꯏ ꯑꯃꯅꯤ ꯁꯥꯟꯅꯕ ꯍꯧꯕ ꯑꯗꯣ ꯃꯤꯒꯤꯗꯤ ꯂꯣꯏ ꯊꯣꯛꯅꯔꯛ ꯀꯅꯤꯕꯀꯣ ꯑꯗꯨꯗ ꯍꯧꯖꯤꯛꯇꯤ ꯂꯝꯄꯥꯛꯇꯣ ꯀꯅꯥꯝ ꯁꯥꯟꯅꯗ꯭ꯔꯕꯅꯤꯅ
ꯃꯝ ꯎ ꯍꯣꯏ ꯃꯔꯨ ꯑꯣꯏꯅ ꯂꯝꯄꯥꯛꯇꯨꯅꯅꯦꯕ ꯑꯗꯣ ꯀ꯭ꯂꯕ ꯑꯈꯣꯏꯁꯨꯅ ꯀ꯭ꯂꯕ ꯄꯥꯏꯔꯤꯕꯅꯤꯅ ꯚꯥꯏ ꯀ꯭ꯂꯕ ꯃꯦꯝꯕꯔ ꯈꯔ ꯇꯧꯔꯒ ꯑꯗꯨꯝ ꯁꯦꯡꯕ ꯌꯥꯅꯤꯗ ꯚꯥꯏ ꯃꯦꯆꯤꯟꯁꯨ ꯂꯩꯔꯤꯕꯅꯤ ꯊꯥꯎ ꯅꯨꯡ ꯈꯔ ꯐꯟꯗꯤꯡꯗꯩ ꯂꯧꯊꯔꯒꯀꯣ ꯅꯣꯡꯃ ꯁꯟꯗꯦ ꯃꯣꯔꯅꯤꯡꯗ ꯐꯖꯅ ꯑꯈꯣꯏ ꯇꯔꯨꯛ ꯇꯔꯦꯠꯃꯨꯛꯐ ꯃꯥꯟꯅꯔ ꯅꯥꯟꯅ ꯁꯦꯡꯇꯣꯛꯑ ꯂꯣꯏꯔꯦ ꯀꯩꯅꯣ
ꯑꯗꯨꯅꯤ ꯍꯥꯏꯗꯤ ꯍꯥꯟꯅ ꯐꯖꯅ ꯁꯥꯟꯅꯔꯝꯃꯤꯅꯦ ꯚꯥꯏ ꯍꯥꯏꯗꯤ ꯑꯈꯣꯏ ꯂꯩꯀꯥꯏꯒꯤ ꯕꯣꯟ ꯀꯩꯅꯣꯒ ꯊꯣꯛꯇꯅ ꯐꯥꯏꯅꯦꯟꯒ ꯂꯧꯗꯅ ꯇꯧꯔꯝꯃꯤꯗ ꯌꯦꯉꯣ ꯍꯧꯖꯤꯛ ꯗꯨꯌꯦꯡꯉꯨ ꯃꯇꯨ ꯊꯤꯅꯈ꯭ꯔꯕꯗꯒꯤ ꯄꯥꯛ ꯁꯅꯅꯗ꯭ꯔꯦ ꯑ ꯍꯧꯖꯤꯛ ꯃꯁꯥꯁꯨ ꯂꯣꯏ ꯆꯥꯎ ꯍꯣꯠꯅꯔꯝꯃꯤ
ꯎꯝ ꯑꯩꯈꯣꯏ ꯈꯥ ꯇꯥꯕ ꯑꯉꯥꯡꯈꯩꯁꯤꯁꯨ ꯑꯃꯨꯛ ꯁꯥꯟꯅ ꯈꯣꯠꯅꯕꯁꯤ ꯀꯌꯥ ꯏꯟꯀꯔꯦꯁ ꯑꯣꯏꯗꯦ ꯗꯦꯕ ꯃꯣꯏꯗꯤ ꯀꯃꯥꯏꯅ ꯇꯧꯒꯗꯕꯅꯣ ꯈꯪꯗꯦꯅꯦ
ꯈꯪꯗ꯭ꯔꯤꯕ ꯃꯣꯏꯁꯤꯅ ꯑꯃꯨꯛ ꯀꯔꯤ ꯀꯃꯥꯏꯅ ꯇꯧꯕꯅꯣ ꯈꯪꯗꯦ ꯑꯩꯈꯣꯏꯅ ꯍꯥꯏ ꯍꯥꯏꯅꯕ ꯆꯦꯟꯗꯅ ꯆꯣꯡꯅꯒ ꯁꯥꯟꯅꯔꯒ
ꯍꯣꯏ ꯃꯣꯏꯗꯤꯅ ꯑꯃꯨꯛ ꯀꯃꯥꯏꯅ ꯇꯧꯋꯦ ꯍꯥꯏꯗꯤ ꯁ꯭ꯀꯨꯜ ꯍꯜꯂꯛꯄꯒ ꯑꯋꯥꯕ ꯄꯣꯊꯥꯕꯁꯦ ꯑꯩꯈꯣꯏꯗ ꯆꯦꯟ ꯆꯣꯡꯉꯒ ꯄꯣꯊꯥꯔꯝꯃꯤꯅꯦꯕ
ꯍꯣꯏ ꯑꯁ ꯁ꯭ꯀꯨꯜ ꯍꯜꯂꯒ ꯁꯥꯟꯅꯔꯨꯗꯣꯏꯅꯦ ꯅꯍꯥꯛ ꯁ꯭ꯀꯨꯜ ꯍꯜꯂꯒ ꯋꯥꯗꯨꯕꯨ ꯆꯦꯜꯂ ꯌꯨꯝꯍꯜꯂ ꯕ
ꯎꯝ ꯃꯣꯏꯅꯦ ꯋꯥꯄ ꯍꯥꯏꯔꯤꯅꯦ ꯐꯣꯟ ꯑꯃ ꯇ ꯐꯃꯨꯡꯁꯤꯗ ꯎꯝ
ꯁ ꯍꯧꯖꯤꯛ ꯌꯥꯝ ꯈꯦꯅꯔꯦꯗ ꯚꯥꯏ
ꯎ ꯃꯦꯛ ꯀꯦꯗꯤ ꯑꯩꯈꯣꯏ ꯃꯍꯨꯠ ꯁꯤꯜꯂꯒ ꯃꯣꯏꯅ ꯁꯥꯟꯅꯍꯧꯒꯗꯕꯅꯦꯕ ꯑꯩ ꯂꯝꯄꯥꯛꯇꯣ
ꯎꯝ ꯍꯥꯏꯗꯤ ꯑꯩꯈꯣꯏꯅ ꯑꯃꯨꯛ ꯏꯊꯧ ꯅꯤꯡꯊꯧꯁꯤꯕ ꯍꯥꯏ ꯊꯕꯛ ꯏꯟꯈꯥꯡ ꯆꯠꯊꯣꯛꯅꯔꯕꯅꯤꯅ ꯁꯥꯟꯅꯕ ꯈꯣꯟꯅꯕ ꯆꯨꯝ ꯍꯥꯏꯗꯤ ꯃꯥꯏ ꯑꯣꯟꯁꯤꯜꯂꯨꯕ ꯉꯝꯗ꯭ꯔꯦꯕ ꯚꯥꯏ
ꯍꯣ ꯍꯣꯏ ꯅꯨꯡꯇꯤꯒꯤ ꯁꯨꯝ ꯁꯥꯟꯅꯗ ꯌꯥꯗꯦ ꯇꯧꯕꯗꯨꯗꯤ ꯑꯩꯈꯣꯏꯁꯨ ꯉꯝꯗ꯭ꯔꯦꯕ
ꯎꯝ ꯅꯣꯏ ꯑꯩꯈꯣꯏ ꯃꯇꯝ ꯑꯃꯗ ꯌꯦꯡꯉ ꯄꯥꯠ ꯁꯥꯟꯅꯔꯝꯃꯤꯅꯤ ꯌꯦꯡꯉ
ꯅꯣꯡꯃꯥꯏꯖꯤꯡ ꯅꯨꯃꯤꯠꯀꯗꯤ ꯌꯨꯝ ꯍꯟꯖꯤꯅꯤꯀꯣꯈꯦ ꯑꯌꯨꯛ ꯅꯣꯡ ꯄꯨꯡ ꯉꯉꯥꯅꯤ ꯅꯨꯃꯤꯠꯕ ꯆꯥꯛꯀ ꯆꯥꯕꯩ ꯆꯥꯗꯕꯣꯏ ꯉꯥꯏꯔꯝꯕꯅꯤꯅ ꯂꯩ ꯃꯇꯝꯗ
ꯑꯗꯨꯅꯦ ꯍꯥꯏꯗꯤ ꯅꯣꯡꯒ ꯁꯨꯕꯁꯤꯗꯀꯣ ꯍꯥꯏꯗꯤ ꯀꯩꯅꯣꯒ ꯇꯧꯗꯅ ꯁꯥꯟꯅ ꯑꯗꯨꯅ ꯑꯍꯟ ꯐꯨꯗꯣꯏꯅꯤ ꯂꯝꯄꯥꯛ ꯌꯥꯔꯔꯣꯏꯅ ꯑꯃꯨꯛ ꯍꯥꯏꯕꯗꯤ ꯂꯩꯈꯣꯝ ꯂꯩꯅꯥꯡ ꯀꯣꯊꯣꯛ ꯀꯣꯊꯥꯛꯇ ꯁꯥꯟꯅꯔꯨꯕꯁꯨ ꯑꯗꯨꯨꯛ ꯋꯥꯏ ꯍꯥꯏ ꯑꯃꯨꯛ ꯇꯩꯍꯜꯂꯤꯅꯦ ꯑꯍꯟꯈꯩꯗ
ꯍ ꯍ
ꯅꯣꯡꯕꯨꯨ ꯅꯨꯡꯁꯤ ꯑꯗꯨꯕꯨ ꯁꯥꯟꯅꯕ ꯌꯥꯕ ꯁꯥꯟꯅꯅꯕ ꯄꯨꯈ꯭ꯔꯤꯁꯤꯗ ꯑꯃꯨꯛ ꯆꯣꯡꯊꯔ ꯏꯔꯣꯏꯗꯣꯏ ꯅꯥꯔꯛ
ꯎꯝ ꯁꯥꯁꯤ ꯍꯥꯟꯅꯤ ꯃꯣꯠꯅꯤꯁꯨ ꯈꯪꯉꯨꯗꯤ
ꯎꯝ ꯑꯗꯨꯗ ꯃꯤꯒꯤ ꯍꯩꯅꯧ ꯐꯈꯔ ꯍꯦꯛ
ꯎ ꯈꯥ ꯈꯔꯕꯔꯂꯨ
ꯑꯗꯨꯃꯥꯏꯅ ꯇꯧꯔꯒ ꯂꯝꯄꯥꯛꯁꯤꯗꯗ ꯆꯥꯎꯔꯛꯏꯅꯤ ꯂꯝꯄꯥꯛꯀꯤ ꯑꯩꯈꯣꯏ ꯂꯝꯄꯥꯛꯀꯤ ꯈꯣꯡꯅꯥ ꯄꯥꯝꯕꯤ ꯃꯈꯣꯡꯗꯨꯅꯀꯣ ꯍꯗꯤ ꯀꯥꯂꯟꯖꯤ ꯇꯥꯕꯗꯣ ꯑꯗꯨꯗ ꯂꯩꯕ ꯌꯥꯝ ꯏꯪꯕꯅꯦꯕ ꯑꯗꯨ ꯈꯣꯡꯅꯥꯡ ꯃꯍꯩꯒꯗꯨ ꯆꯥꯗꯅꯕ ꯏꯁ ꯅꯨꯡꯉ ꯍꯥꯏꯈ ꯉꯥꯡꯥꯏ ꯄꯨꯁꯤ ꯑꯗꯨꯒ ꯄꯩꯈꯥ ꯍꯜꯂꯛꯑꯀꯥꯟꯗ ꯆꯍꯤ ꯄꯩꯈꯥ ꯂꯣꯏꯔꯀꯥꯟꯗꯒ ꯌꯦꯅ ꯇ ꯍꯒ
ꯍꯔꯥꯎꯕꯗꯨ ꯏ
ꯎꯝ ꯑꯁ ꯉꯁꯤ ꯄꯩꯈꯥ ꯂꯣꯏꯗꯣꯏꯅꯤ ꯀꯩ ꯍꯥꯏꯕ ꯅꯨꯃꯤꯠꯁꯦ
ꯑꯁ ꯂꯥꯏꯔꯤꯛꯀ ꯄꯥꯕ ꯑꯃ ꯈꯪꯕ ꯏ ꯑꯦꯛꯖꯥ ꯃꯅꯨꯡꯒ ꯏꯕ ꯑꯃ ꯈꯪꯄꯣꯟ ꯗꯤꯚꯩ
ꯏꯕ ꯈꯥꯡꯦ ꯂꯍꯔꯕꯨ ꯁꯤꯟꯅꯅꯕ ꯕꯤꯌꯦꯟꯗ ꯊꯥ ꯂ ꯑꯣꯏꯔꯤꯌꯥ ꯏ ꯆꯕ ꯁꯤ ꯌꯥꯝ ꯀꯗꯣꯅꯤ ꯑꯗꯨ ꯂꯣꯏꯔꯒ ꯀꯩꯗꯧꯅꯤꯔꯨ ꯆꯔꯨ ꯑꯣꯟꯕ ꯈꯔ ꯆ ꯑꯗꯨꯗꯒꯤꯗꯒꯤ ꯇꯦꯂꯪꯀꯥ ꯄꯥꯏ ꯈꯔ ꯄꯥꯏ ꯄꯨꯔꯥ ꯅ ꯃꯨꯅꯁꯤꯟ ꯍꯧꯖꯤ ꯇꯦꯂꯪꯒꯥ ꯄꯥꯏꯕꯒꯗꯨ ꯎꯈꯤꯗ꯭ꯔꯦꯅꯦ ꯃ
ꯎꯗ꯭ꯔꯦꯗ ꯚꯏ ꯑꯗꯒꯤ ꯑꯩꯈꯣꯏ ꯃꯅꯤꯡ ꯍꯥꯡꯉꯝꯕ ꯃꯌꯥꯝ ꯅꯥꯀꯟꯗ ꯍꯥꯡꯉꯝꯃꯤꯗꯅ ꯚꯥꯏ ꯑꯩꯈꯣꯏꯒꯤꯁꯨꯣ ꯍꯧꯖꯤꯛꯇꯤ ꯑꯝ ꯍꯥꯡꯗ꯭ꯔꯤꯁꯨꯨꯅꯤ ꯚꯥꯏ ꯎꯝ ꯍꯧꯖꯤꯛꯇꯤ ꯑꯝ ꯍꯥꯡꯗꯦ ꯍꯣꯏ ꯁꯤꯗ ꯁꯥꯟꯅꯔꯛꯏ ꯀꯥꯏꯅꯒ ꯍꯌꯦꯡ ꯏꯆꯥ ꯏꯁꯨꯒ ꯂꯩꯔꯦ ꯍꯥꯏꯗꯨꯕ ꯑꯩ ꯊꯥꯖꯒꯗ꯭ꯔꯥꯅꯃ
ꯊꯥꯖꯔꯔꯨꯔꯣꯏꯗ ꯀꯗꯥꯏꯗꯅꯣ ꯍꯥꯏꯗꯤ ꯌꯥꯝꯨꯛ ꯑꯣꯟꯈ꯭ꯔꯦꯗ ꯆꯍꯤ ꯇꯔꯥꯨꯟꯃꯨꯛꯁꯤꯗ
ꯇꯔꯥꯕꯨ ꯌꯧꯐꯣꯟ ꯆꯦꯅꯦ ꯑꯣꯟꯈ꯭ꯔꯤꯁꯦ
ꯑꯩꯈꯣꯏ ꯂꯩꯀꯥꯏ ꯀꯖꯦ ꯃꯤ ꯀꯩꯁꯨ ꯇꯥꯔꯝꯄꯣꯠꯇꯦ ꯚꯥꯏ ꯍꯥꯏꯗ ꯗꯤ ꯃꯤꯅ ꯀꯤꯅꯕ ꯍꯥꯏꯗꯤ ꯅꯨꯡꯗꯥꯡ ꯆꯠꯄ ꯀꯤꯅꯕ ꯂꯩꯀꯥꯏ ꯑꯣꯏꯔꯝꯃꯤꯅꯦꯕꯀꯣ
ꯎꯝ
ꯃꯤꯒꯤ ꯃꯤ ꯉꯥꯛꯇ ꯉꯥꯏꯔꯦ
ꯀꯩꯁꯨ ꯇꯥꯔꯝꯗꯦ ꯈꯣꯏ ꯑꯈꯣꯏ ꯂꯩꯀꯥꯏ ꯚꯥꯏ ꯃꯇꯝꯗꯨꯗ ꯑꯈꯣꯏ ꯕꯥꯅ ꯍꯥꯏꯕꯗ ꯌꯨꯝ ꯆꯥꯝꯃ ꯌꯥꯡꯈꯩꯃꯨꯛ ꯑꯗꯨꯃꯥꯏꯅ ꯇꯥ ꯃꯥꯜꯂꯦ
ꯎꯝ ꯍꯧꯖꯤꯛꯇꯤ ꯌꯨꯝ
ꯍꯥꯏꯗꯤ ꯀꯩꯅꯣ ꯑꯣꯏꯅ ꯂꯩ ꯍꯥꯏꯕꯅꯦꯕ ꯈꯥꯁꯂꯦꯟꯅꯤ ꯍꯥꯏꯌꯦꯕ ꯍꯥꯟꯅ ꯑꯈꯣꯏꯒꯖꯦ ꯈꯣꯏ ꯈꯣꯏ ꯂꯩ ꯌꯨꯝꯒꯖꯦ ꯈꯥꯁꯂꯦꯟꯅꯤ ꯂꯩꯕꯥꯛ ꯆꯥꯎꯅ ꯊꯣꯡꯀꯠꯂꯛꯑꯀꯥꯟꯗ ꯏꯁꯤꯡ ꯃꯊꯛꯇ ꯁꯥꯔꯛꯏꯅꯦꯒ ꯍꯥꯏ
ꯑꯈꯣꯏꯖꯤꯅ ꯑꯃꯨꯛ ꯂꯧꯕꯨꯛ ꯑꯣꯏꯔꯝꯃꯦꯅ ꯍꯥꯏ
ꯎꯝ
ꯑꯁ ꯈꯪꯗ꯭ꯔꯦꯅꯦ ꯇꯧꯏ ꯖꯦ ꯚꯥꯏ
ꯍꯣꯏ ꯂꯝꯄꯥꯛꯇꯨꯗꯨꯝꯇ ꯍꯥꯟꯅ ꯑꯝꯇ ꯁꯦꯡꯇꯣꯛꯁꯤꯁꯦꯚꯥꯏ ꯍꯟꯇꯛ ꯀꯃꯤꯡ ꯁꯟꯗꯦꯖꯤꯗꯔ ꯀꯥꯏ ꯍꯣꯔꯦꯟ ꯑꯈꯣꯏꯒꯤ ꯂꯩꯀꯥꯏꯒꯤ ꯎꯝ ꯎꯝ ꯀꯩꯅꯣ ꯇꯧꯔꯒ ꯍꯥꯏꯗꯤ ꯅꯪꯅꯖꯨ ꯃꯦꯝꯕꯔ ꯀꯩꯅꯣꯒꯤ ꯀ꯭ꯂꯕꯀꯤ ꯀꯩꯅꯣꯗꯨ ꯄꯥꯏꯔ ꯑꯦꯛꯖꯤꯀꯌꯨꯇꯤꯞ ꯀꯩꯅꯣ ꯅꯪ ꯄꯥꯏꯗꯥꯏ ꯅꯦ ꯇ ꯀꯧꯔꯗꯕꯅꯦ ꯑ ꯍꯣꯔꯦꯟ ꯎꯝ ꯃꯥꯅꯤ ꯃꯥꯅꯤ ꯁꯟꯗꯦꯅꯤ ꯃꯌꯥꯝ ꯈꯔꯗꯤ ꯑꯗꯨꯝ ꯁꯪꯅꯅꯦꯕ
ꯎꯝ ꯑꯗꯨꯒ ꯁꯦꯡꯊꯣꯛꯑꯒ ꯁꯥꯟꯅꯕ ꯑꯈꯣꯏ ꯈꯔ ꯍꯥꯟꯅ ꯍꯧꯕꯗ ꯑꯗꯨꯝ ꯑꯍꯟꯒꯩꯖꯨ ꯑꯗꯨꯝ ꯅꯨꯡꯗꯥꯡꯋꯥꯏꯔꯝ ꯉꯥꯏꯍꯥꯛ ꯊꯕꯛ ꯍꯟꯅꯔꯛ ꯄꯩ ꯄꯣꯊꯥꯕ ꯑꯣꯏꯅ ꯁꯥꯟꯅꯕ ꯑꯗꯨꯝ ꯊꯣꯛꯂꯛꯄꯅꯦꯕ ꯃꯃꯥꯡꯗꯨ ꯑꯗꯨꯃꯥꯏꯅ ꯈꯒ ꯁꯥꯟꯅꯕ ꯍꯧꯔꯖꯤꯅꯦ ꯍꯥꯏꯒꯨꯝꯗꯅ ꯁꯤ ꯍꯥꯏꯅꯩꯉꯥꯏꯗ ꯚꯥꯏ ꯍꯌꯦꯡꯗꯒꯤ ꯃꯨꯛ ꯋꯥꯜ ꯀꯞ ꯍꯧꯗꯨꯏꯅꯤꯅꯦ
ꯑ ꯋꯥꯔꯜ ꯀꯞꯁꯦ ꯀꯥꯖꯦ ꯀꯨꯏꯍꯧꯗꯦꯅꯦꯀꯣ ꯚꯥꯏ ꯑꯈꯣꯏꯅꯒ ꯃꯃꯥꯡ ꯋꯥꯔꯜ ꯀꯞꯇꯒ ꯂꯥꯡꯗꯅ ꯈꯣꯠꯇꯅ ꯇꯧꯅꯒꯤꯕ ꯃꯌꯥꯝꯗꯣ
ꯃꯃꯥꯡ ꯋꯥꯔꯜ ꯀꯞꯇ ꯑꯈꯣꯏ ꯍꯣꯁ
ꯍꯣꯁꯇꯦꯜ ꯂꯩꯔꯤꯌꯦ ꯍꯣꯁꯇꯦꯜꯗꯒꯤꯅꯦ
ꯍꯣꯁꯇꯦꯜꯗꯒꯤ ꯑꯣꯖꯥꯒ ꯇꯧꯔꯒ ꯌꯦꯡꯕꯗꯣ ꯑꯁ ꯅꯨꯡꯉꯥꯏꯕꯅꯦꯍꯦ ꯚꯥꯏ ꯑꯗꯨꯒꯤ ꯑꯗꯨꯒꯤ ꯅꯨꯡꯉꯥꯏꯕꯗꯨꯅ ꯃꯈꯜ ꯑꯃꯅꯤ ꯕꯣꯟꯖꯦ ꯏꯊꯟꯗꯤ ꯌꯦꯡꯕ ꯅꯨꯡꯉꯥꯏꯇꯦꯕ ꯀꯩꯁꯨ ꯍꯥꯏꯗꯤ ꯐꯦꯟꯁ ꯐꯦꯟꯁ ꯅꯥꯀꯟ ꯅꯥꯀꯟꯒ ꯐꯝꯅꯔꯒ ꯕꯣꯔꯗꯤꯡꯗ ꯌꯦꯡꯕ ꯑꯗꯨꯃꯥꯏꯅ ꯌꯦꯡꯕꯗꯣ ꯅꯨꯡꯉꯥꯏ
ꯍꯥ ꯍꯥ ꯍꯦ ꯍꯦ ꯑꯩꯅ ꯊꯥꯕ ꯑꯩꯒꯤ ꯑꯩꯅ ꯂꯩꯕ ꯁꯥꯏꯠꯇꯨꯅꯒ ꯄꯣꯔꯒ ꯚꯥꯏ ꯑꯩꯅꯒ ꯇꯨꯃꯤꯟꯅ ꯂꯩꯕꯗꯨꯗꯤ
ꯎꯝ ꯃꯌꯥꯝꯅꯒ ꯂꯥꯎꯁꯜꯂꯛꯄꯗꯣ
ꯍꯣꯏ
ꯅꯨꯡꯕꯨ ꯅꯨꯡꯁꯤ ꯍꯥꯏꯗꯤ
ꯍꯟꯇꯛ ꯁꯨꯝ ꯃꯌꯥꯝ ꯄꯨꯂꯞ ꯑꯝꯇ ꯌꯦꯡ ꯖꯤꯔꯣ ꯕꯥ ꯈꯦꯗꯝ ꯇꯧꯔ ꯇꯤ ꯕꯤ ꯐ꯭ꯂꯦꯗꯅ ꯄ꯭ꯔꯣꯖꯦꯛꯇꯔꯔ ꯀꯩꯅꯣ ꯀꯥꯞꯊꯣꯛꯑꯒ
ꯄ꯭ꯔꯣꯖꯦꯛꯇꯔ ꯑꯃ ꯇꯧꯔꯒ ꯌꯦꯡꯕꯗꯨ ꯌꯥꯕꯖꯥꯠꯅꯤꯗ ꯚꯥꯏ
ꯎꯝ ꯍꯥꯏꯗꯤ ꯑꯩꯈꯣꯏ ꯂꯩꯀꯥꯏ ꯄꯨꯟꯕ ꯑꯩꯈꯣꯏ ꯑꯃꯅꯤ ꯃꯣꯏ ꯑꯇꯣꯞꯄ ꯑꯅꯤ ꯑꯍꯨꯝꯁꯨ ꯂꯩꯔꯤꯗꯅ ꯃꯣꯏꯒ ꯇꯧꯔꯒ ꯂꯣꯏ ꯑꯗꯨ ꯌꯦꯡꯉꯅꯤ ꯝꯅꯤ
ꯕꯣꯟꯁꯦ ꯏꯊꯟꯗ ꯌꯦꯡꯕꯁꯤ ꯇꯣꯛꯅꯤꯡꯕꯅꯦꯕ ꯚꯦ ꯃꯌꯥꯝ ꯍꯧꯍꯧ ꯇꯧꯔ ꯂꯥꯡꯉ ꯑꯃꯅ ꯑꯃꯨꯛ ꯂꯥꯛꯑꯣ ꯑꯃꯅ ꯑꯃꯨꯛ
ꯇ
ꯍꯟꯗꯛꯇꯤ ꯂꯩꯀꯥꯏꯒꯤ ꯀꯩꯅꯣ ꯀꯝꯃꯨꯅꯤꯇꯤ ꯍꯣꯜꯗꯕꯨ ꯀꯥꯞꯅꯤ ꯍꯥꯏꯕꯅꯤꯗ
ꯑꯁ ꯑꯗꯨꯗꯨꯃꯗꯤ ꯚꯥꯏ ꯊꯥꯖꯗꯦ ꯊꯥꯖꯗꯦꯗꯤ ꯍꯥꯏꯗꯤ ꯚꯥꯏ ꯃꯇꯝ ꯇꯥꯏꯃꯤꯡꯁꯦ ꯌꯥꯝ ꯆꯦꯟꯅꯩꯌꯦꯕ ꯑꯗꯨꯅ ꯂꯩ ꯀꯥꯏꯗ ꯀꯥꯞꯀꯅꯤ ꯑꯗꯨꯗꯤ ꯑꯗꯨꯝꯗꯤ ꯊꯥꯖꯗꯦ ꯚꯥꯏ ꯑꯩ
ꯐꯥꯏꯅꯦꯜꯒꯤ ꯀꯥꯞꯀꯅꯦꯅ ꯍꯥꯏꯕꯅꯤ
ꯎꯝ ꯐꯥꯏꯅꯦꯜꯒꯨꯝꯕꯗꯤ ꯈꯪꯗ꯭ꯔꯤꯀꯣ ꯅꯠꯇ꯭ꯔꯒ ꯅꯨꯡꯇꯤꯒꯤ ꯁꯨꯝ ꯀꯥꯞꯄꯒ ꯑꯗꯨꯗꯤꯩ ꯊꯥꯖꯗꯕꯗ ꯑꯩꯅ ꯍꯥꯏꯗꯤ ꯑꯩꯈꯣꯏ ꯁꯣꯔꯨꯝꯒꯤ ꯗꯤ ꯄꯨꯡ ꯑꯌꯨꯛ ꯄꯨꯡ ꯇꯥꯏꯃꯤꯡꯗꯣ ꯑꯩꯈꯣꯏ ꯁꯣꯡꯒꯗꯤ ꯑꯌꯨꯛ ꯄꯨꯡ ꯇꯔꯦꯠꯇꯔ ꯀꯩꯅꯣ ꯇꯥꯏ ꯍꯥꯏꯅꯗ
ꯎꯝ
ꯑꯗꯨꯅ ꯑꯌꯨꯝ ꯄꯨꯡ ꯇꯔꯦꯠꯠꯇꯀ ꯑꯗꯨꯗꯤ ꯃꯤꯗꯤ ꯊꯕꯛ ꯈꯦꯠꯅꯕ ꯃꯇꯝꯅꯦꯕ ꯅꯠꯇ꯭ꯔꯥ ꯀꯅꯥꯒꯨꯝꯕ ꯑꯝꯒꯤ
ꯍꯣꯏꯣꯏ ꯚꯥꯏ ꯑꯗꯨꯗꯤ ꯀꯩꯅꯣꯁꯨ ꯄꯨꯡꯁꯨ ꯇꯥꯁꯜꯂꯛꯑꯦ ꯀꯩꯅꯣ ꯗꯣ ꯂꯣꯏꯁꯟꯅꯔꯒ ꯏꯃꯤꯀꯥꯇꯣꯟꯗ ꯂꯧ ꯆꯠꯅꯕ ꯇꯧꯁꯤꯁꯦ
ꯍꯣꯏ ꯅꯪ ꯀ ꯁꯅ ꯑꯩꯁꯨꯨ ꯆꯠꯂꯨ ꯆꯠꯊꯣꯛꯒꯦ ꯄꯊꯡ ꯆꯥꯂꯨꯈꯤꯗꯦ
ꯊꯝꯃꯒꯦꯀꯣ ꯚꯏ
ꯍꯣꯏ ꯍꯣꯏ ꯊꯝꯃꯦ ꯊꯝꯃꯦ